ꯑꯣ ꯅꯨꯡꯉꯥꯏꯔꯤꯕ꯭ꯔꯣ
ꯅꯨꯡꯉꯥꯏꯔꯤ ꯌꯥꯝ ꯅꯨꯡꯉꯥꯏꯔꯤ
ꯑꯗꯣ ꯅꯪꯗꯤ ꯑꯩꯁꯦ ꯅꯨꯡꯁꯨ ꯁꯨꯛꯅꯨꯡ ꯅꯨꯡꯁꯤ ꯅꯨꯡꯉꯥꯏꯔꯤꯌꯦ ꯅꯪ ꯑꯗꯣ ꯅꯪꯗꯣ ꯑꯩꯗꯣ ꯅꯪ ꯁꯨꯛꯅꯤꯡꯁꯤꯡꯗꯕ ꯃꯥꯜꯂꯦ ꯉꯁꯤ ꯈꯛꯇ ꯅꯤꯡꯁꯤꯡꯕ ꯃꯥꯜꯂꯦꯀꯣ
ꯅꯣꯛꯅꯤꯡꯒꯦꯍꯦ ꯑꯗꯨ ꯀꯨꯝꯕ ꯑꯗꯨꯒꯨꯝꯕ ꯋꯥꯍꯩꯗꯣ ꯍꯥꯏꯔꯛꯀꯅꯨ ꯑꯩ ꯏꯀꯥꯏꯖꯩ
ꯀꯔꯤ ꯀꯥꯏꯅꯣ ꯑ ꯑꯁꯤꯕꯒꯤꯅ ꯑꯩꯅ ꯅꯤꯡ ꯁꯨꯡꯅꯤꯡ ꯅꯤꯡꯁꯤꯡꯅ ꯑꯩꯅ ꯅꯍꯥꯟ ꯅꯤꯡꯁꯤꯡꯉꯒ ꯅꯪꯗ ꯀꯣꯜ ꯇꯧꯕꯤꯒꯦ ꯇꯧꯕꯅꯦ ꯑꯗꯨꯒ ꯅꯪꯗꯤ ꯅꯪꯗꯤ ꯑꯁ ꯑꯃꯗꯨꯒ ꯑꯗꯨꯝ ꯁꯥꯟꯅꯔ ꯂꯩꯅꯥ
ꯑꯣ ꯑꯁ
ꯑꯩ ꯊꯋꯥꯏ ꯅꯨꯡꯉꯥꯏꯇꯕꯅꯤꯕꯣ ꯑꯩꯗꯣ ꯀꯥꯞꯅꯤꯡꯈ꯭ꯔꯕꯅꯦ ꯅꯪꯗꯣ ꯑꯩꯗꯣ ꯅꯤꯡꯁꯤꯡꯕꯤꯗꯕꯅꯦ
ꯑꯁ ꯑꯗꯨꯃꯥꯏꯅ ꯇꯧꯔꯅꯨ ꯑꯗꯨꯃꯥꯏꯅ ꯇꯧꯔꯅꯨ ꯑꯁ
ꯃꯊꯪ ꯃꯊꯪꯗꯗꯤ ꯑꯩ ꯅꯉꯣꯟꯗ ꯑꯃꯨꯛ ꯇꯧꯕꯤꯔꯒꯦꯁꯦ ꯀꯩꯗ ꯃꯅꯨ
ꯀꯩ ꯃꯊꯦꯜ ꯆꯥꯔꯕ ꯑꯗꯨꯗꯤ
ꯑꯩꯁꯦ ꯉꯁꯤꯁꯦ ꯁꯧꯒ꯭ꯔꯤ ꯀꯥꯡꯁꯣꯏ ꯑꯣꯏꯅ ꯆꯥꯏꯏ
ꯀꯩꯅꯣ ꯁꯧꯒ꯭ꯔꯤꯒꯤ ꯁꯧꯒ꯭ꯔꯤ ꯉꯥꯛꯇ ꯆꯥꯟꯅꯔꯒ ꯂꯩꯔꯕ ꯀꯩꯅꯣ
ꯁꯧꯒꯛꯏꯕ ꯃꯇꯝꯅꯤꯅ ꯁꯧꯔꯤꯒꯤ ꯃꯇꯝꯅꯤ ꯍꯧꯖꯤꯛꯁꯦ
ꯑꯗꯣ ꯍꯥꯎꯕ꯭ꯔꯣ ꯑꯩꯗꯤ ꯆꯥꯅꯤꯡꯗꯦꯅꯦ
ꯎꯄꯥꯏ ꯂꯩꯇꯦꯅꯦ ꯍꯥꯎꯇꯔꯥꯁꯨ ꯑꯗꯨꯝ ꯆꯥꯕ ꯇꯥꯔꯦꯗꯅ ꯎꯄꯥꯏ ꯂꯩꯇꯦ ꯎꯄꯥꯏ ꯂꯩꯇꯦ ꯈꯪ꯭ꯕꯔꯥ ꯑꯥ
ꯑꯗꯨ ꯅꯪꯗꯣ ꯁꯤꯗ ꯂꯩꯕ꯭ꯔꯣ ꯀꯗꯥꯏ ꯂꯩꯕ꯭ꯔꯣ
ꯍꯟꯗꯛ ꯃꯔꯛꯁꯦ ꯑꯩ ꯁꯤꯗ ꯂꯩ
ꯑꯗꯣ ꯅꯪꯗꯤ ꯅꯣꯡꯃꯇꯁꯨ ꯐꯣꯟ ꯇꯧꯔꯛꯇꯔꯤꯗꯣ ꯀꯔꯤꯒꯤꯅꯣ
ꯑꯁ ꯁꯪꯗꯕꯒꯤꯅꯤꯅꯦ ꯑꯁ ꯑꯗꯨꯃꯥꯏꯅ ꯇ ꯑꯗꯨꯃꯥꯏꯅ ꯍꯥꯏꯔꯅꯣꯕ ꯁꯪꯗꯕꯒꯤꯅꯦꯕ
ꯅꯪ ꯌꯥꯝ ꯆꯤꯜꯂꯕꯣ ꯕ
ꯌꯥꯝ ꯆꯤꯜꯂꯤꯅꯦ ꯑꯁ ꯊꯕꯛꯀ ꯊꯕꯛ ꯉꯥꯛꯇ ꯂꯩꯔꯦ
ꯀꯩꯅꯣꯝ ꯀꯩꯊꯧ ꯇꯧꯒ ꯍꯥꯏꯁꯦ
ꯍꯥꯥ
ꯀꯩ ꯊꯕꯛ ꯇꯧꯔꯕ
ꯊꯕꯛꯕꯨꯗꯤ ꯇꯧꯗꯦ ꯑꯗꯨꯣ ꯌꯨꯝ ꯀꯌꯥ ꯀꯩ ꯍꯥꯏꯅꯤ ꯐꯤ ꯁꯨꯕ ꯌꯨꯝ ꯁꯦꯡꯗꯣꯛꯄ ꯀꯔꯤ ꯀꯔꯤ ꯊꯕꯛ ꯌꯥꯝ ꯂꯩꯔꯤ ꯑꯗꯨꯗꯤ
ꯎꯝ
ꯊꯕꯛꯕꯨꯗꯤ ꯇꯧꯗꯦ ꯃꯣꯔꯅꯤꯡ ꯄꯨꯡ ꯇꯔꯥꯗ ꯑꯃꯨꯛ ꯍꯧꯒꯠꯈ꯭ꯔꯅꯤ ꯕ꯭ꯔꯥꯁ ꯇꯧꯈ꯭ꯔꯅꯤ ꯆ ꯍꯦꯛ ꯆ ꯇꯣꯈꯔ ꯗꯤꯔ ꯇꯨꯋꯦꯜꯕ ꯇꯥꯈ꯭ꯔꯅꯤ ꯇꯨꯋꯦꯜ ꯍꯦꯟꯈ꯭ꯔꯗꯤ ꯑꯃꯨꯛ ꯉꯥꯏꯍꯥꯛꯇꯪ ꯔꯦꯁ ꯇꯧꯕ ꯄꯥꯝꯕꯅꯤ ꯑꯃꯨꯛ ꯔꯦꯁ ꯇꯧꯔꯅꯤ ꯐꯤꯔꯣꯜ ꯁꯨꯈ꯭ꯔꯅꯤ ꯄꯨꯡ ꯑꯅꯤ ꯍꯦꯟꯈ꯭ꯔꯅꯤ ꯄꯨꯡ ꯑꯍꯨꯝ ꯇꯥꯔꯗꯤ ꯋꯥꯛꯀꯤꯡ ꯑꯃꯨꯛ ꯆꯠꯈ꯭ꯔꯅꯤ
ꯑ ꯑꯃꯀꯘ ꯊꯕꯛꯁꯦ ꯑꯁ ꯅꯪꯒꯤ ꯀꯩꯅꯣ ꯈꯨ ꯌꯥꯝꯗꯣ ꯅꯪꯕꯨ ꯄꯣꯊꯥꯕ ꯃꯇꯝ ꯐꯪꯕ꯭ꯔꯣ
ꯑ ꯉꯥꯏꯍꯥꯛꯇꯪ ꯄꯨꯡ ꯕꯥꯔꯣ ꯑꯗꯨꯋꯥꯏꯗ ꯉꯥꯏꯥꯛꯇꯪ ꯄꯣꯊꯥꯕꯗꯨꯗꯤ ꯂꯣꯏꯔꯦꯅꯦ
ꯎꯝ
ꯑꯃꯨꯛ ꯍꯦꯛ ꯂꯥꯛꯄꯗ ꯄꯨꯡ ꯁꯤꯛꯁ ꯇꯥꯔꯅꯤ ꯁꯤꯛꯁ ꯇꯥꯔꯀꯥꯟꯗ ꯉꯥꯏꯍꯥꯛꯇꯪ ꯔꯦꯁ ꯇꯧꯔꯅꯤ ꯇꯧꯔꯛꯀꯅꯤ ꯆꯥꯛ ꯑꯃꯨꯛ ꯊꯣꯡ ꯆꯅꯤ ꯆ ꯍꯦꯛ ꯇꯣꯛꯑꯒ
ꯅꯪꯅ ꯊꯣꯡꯕ꯭ꯔꯣ
ꯑꯩꯅ ꯊꯣꯡꯕꯁꯨ ꯌꯥꯎ ꯊꯣꯡꯗ꯭ꯔꯕꯁꯨ ꯌꯥꯎꯋ
ꯎꯝ ꯁ ꯑꯗꯀꯣ ꯑꯗꯣ
ꯎꯝ
ꯑꯩ ꯍꯟꯗꯛꯁꯦ ꯕꯣꯜ ꯌꯦꯡꯗꯕ꯭ꯔꯣ
ꯌꯦꯉ ꯌꯦ ꯉꯔꯥꯡ ꯉꯔꯥꯡꯉꯣꯗ ꯊꯁꯨ ꯌꯦꯡꯕꯒꯤꯅꯦ ꯊꯦꯡꯅꯕꯕ ꯑꯣꯏꯔ ꯀꯩꯅꯣ
ꯑꯩꯁꯨꯅꯦ ꯊꯛ ꯉꯍꯥꯎ ꯍꯧꯒꯠꯂꯦ ꯄꯨꯡ ꯇꯔꯥ ꯍꯦꯜꯂꯀꯥꯟꯗ ꯍꯧꯒꯠꯂꯦ ꯑꯩꯗꯣ ꯑꯗꯣ ꯅꯪꯗꯤ ꯍꯣꯏ ꯍꯧ ꯍꯥꯎ ꯊꯤꯒꯤ ꯊꯕꯛꯇꯣ ꯆꯠꯇ꯭ꯔꯦ ꯉꯁꯤꯗꯣ
ꯑꯣ ꯍꯌꯦꯡꯅꯦ
ꯍꯌ°ꯡꯗꯩ ꯆꯠꯀꯅꯤ ꯑꯩꯁꯨ ꯅꯨꯡꯗꯥꯡ ꯑꯌꯨꯛꯁꯨ ꯅꯨꯡꯗꯥꯡ ꯁꯣꯠꯆꯒꯦ ꯑꯗꯨꯒ ꯕꯣꯜ ꯂꯩꯕ ꯅꯨꯃꯤꯠꯇꯨ ꯑꯃꯨꯛꯀ ꯆꯠꯂꯨ ꯆꯠꯂꯣꯏꯕ
ꯑꯣ ꯑꯣ ꯍꯌꯦꯡꯁꯨ ꯑꯃꯨꯛ ꯆꯠꯇꫭꯏꯕ
ꯎꯝ
ꯄꯨꯡ ꯀꯌꯥꯗ ꯃꯅꯨꯡꯉꯥꯏꯜꯂꯗ꯭ꯔꯣꯏꯅꯣ
ꯅꯨꯡꯗꯥꯡꯁꯨ ꯆꯠꯀꯗꯧ ꯃꯥꯜꯂꯦ
ꯍꯅꯥꯏꯒꯤ ꯀꯤꯁꯨ ꯂꯩꯕ꯭ꯔꯥ
ꯂꯩꯌꯦ
ꯑꯣ ꯑꯁꯅ ꯌꯥꯝ ꯅꯨꯡꯉꯥꯏꯇꯦꯅꯦ ꯇꯨꯝꯕ ꯐꯪꯕ꯭ꯔꯥ ꯂꯥꯏꯒꯤꯇꯁꯦ
ꯐꯪꯕꯤꯔ ꯀꯗꯥꯏꯗꯒꯤꯦ
ꯑꯁ ꯃꯅꯥꯥꯏꯁꯦ ꯍꯣꯜ ꯅꯥꯏ ꯑꯣꯏꯗꯣꯏꯔꯥ ꯅꯠꯇ꯭ꯔꯒ
ꯍꯣꯏ ꯍꯣꯏ ꯍꯣꯏ ꯄꯨꯡ ꯇꯔꯨꯛꯇꯒꯤ ꯑꯌꯨꯛꯀꯤ ꯄꯨꯡ ꯇꯔꯨꯛ ꯐꯥꯎꯕꯣ
ꯑꯣ ꯑꯁ ꯌꯥꯝ ꯅꯨꯡꯉꯥꯏꯇꯦꯗ ꯀꯃꯥꯏ ꯀꯃꯥꯏꯅ ꯇꯧꯔꯤꯒꯦ ꯊꯕꯛꯁ ꯑꯗꯨꯝ ꯅꯨꯡꯉꯕꯥ ꯅꯨꯡꯗꯥꯡꯗꯗꯤ ꯅꯨꯡꯉꯥꯏꯕ
ꯑꯁ ꯊꯕꯛꯇꯤ ꯊꯕꯛꯇꯤ ꯊꯕ ꯉꯍꯥꯛ ꯇꯨꯝꯕꯁꯨ ꯐꯪꯗꯕꯅꯤꯅ ꯀꯣ
ꯑꯣ ꯍꯛꯆꯥꯡ ꯁꯣꯊꯀꯅꯤꯀꯣ
ꯁꯣꯛꯇꯅꯤꯡꯉꯥꯏꯁꯨ ꯀꯟꯅ ꯍꯣꯠꯅꯔꯤꯕꯅꯦ ꯑꯗꯣ ꯑꯗꯨ ꯑꯩꯗꯣ ꯍꯣꯏ ꯅꯍꯥꯃꯨꯛꯇꫭ ꯊꯕꯛ ꯆꯄꯗꯣ
ꯎꯝ ꯎꯝ
ꯑꯅꯥꯕꯗꯣ ꯈꯔ ꯃꯥꯒꯤ ꯏꯟꯐꯦꯛꯁꯟ ꯈꯔ ꯀꯜꯂꯦꯕꯀꯣ ꯀꯟꯕꯅꯤꯅꯀꯣ ꯑꯩꯗꯣ ꯅꯥꯔꯦꯕ
ꯑꯁ ꯑꯁ ꯑ ꯑ
ꯅꯨꯃꯤꯠ ꯇꯔꯥ ꯃꯉꯥ ꯃꯉꯥ ꯇꯔꯨꯛꯅꯤ ꯅꯥꯔꯒ ꯂꯩꯌꯦ ꯊꯕꯛꯁꯨ ꯆꯠꯇꯦ ꯆꯥꯛꯁꯨ ꯆꯥꯕ ꯌꯥꯗꯦ ꯑꯗꯨꯝ ꯂꯩꯌꯦ
ꯑꯁ ꯑꯩꯉꯣꯟꯗ ꯍꯥꯏꯔꯛꯄ ꯌꯥꯗ꯭ꯔꯣ ꯑꯩ ꯐꯠ ꯂꯥꯎꯅ ꯀꯥꯞꯈ꯭ꯔꯗꯤ ꯑꯗꯨꯝ ꯐꯒꯗꯅꯦ꯫
ꯑꯁ ꯅꯪꯗꯨ ꯅꯪ ꯅꯔꯁꯔꯣ
ꯅꯔꯁ ꯅꯠꯇ꯭ꯔꯁꯨ ꯑꯁ ꯀꯔꯤꯔꯣ ꯅꯪ ꯁꯦꯕꯥ ꯇꯧꯔꯨꯔꯗꯤ ꯅꯪ ꯐꯔꯣꯏꯗ꯭ꯔꯣ꯫
ꯎꯝ ꯑꯗꯣ ꯐꯅꯦꯕ ꯑꯗꯣ ꯅꯪꯗꯤ ꯑꯩꯁꯨ ꯁꯨꯡꯅꯤꯡ ꯅꯤꯡꯁꯤꯡꯗ꯭ꯔꯕꯅꯤꯅ ꯑꯩꯅꯁꯨ ꯍꯥꯏꯕꯤꯗ꯭ꯔꯕꯅꯦꯕꯗꯣ
ꯅꯤꯡꯁꯤꯡꯉꯤ ꯅꯤꯡꯁꯤꯡꯉ ꯅꯪ ꯉꯥꯛꯇꯅꯤ ꯅꯤꯡꯁꯤꯡꯉꯁꯦ ꯍꯧꯖꯤꯛ ꯐꯝꯕ ꯇꯨꯝꯕ ꯆꯥꯕ ꯊꯛꯄ ꯂꯣꯏ ꯅꯪꯕ ꯉꯥꯛꯇꯅꯤ ꯅꯤꯡꯁꯤꯡꯉꯤꯁꯦ
ꯅꯤꯡꯁꯤꯡꯉꯤꯗꯤ ꯍꯥꯏꯌꯦ ꯑꯗꯣ ꯐꯣꯟꯁꯨ ꯇꯧꯕꯤꯔꯛꯇꯦꯅꯦ ꯑꯗꯣ
ꯉꯁꯤꯗꯒꯤ ꯍꯧꯅ ꯅꯪꯒꯤ ꯀꯜꯁꯦ ꯑꯗꯨꯝ ꯂꯥꯏꯟꯗ ꯊꯝꯃꯁꯤꯔꯣ꯫
ꯌꯥꯏ ꯑꯦ ꯑꯗꯨ
ꯑꯥ
ꯑꯗꯣ ꯅꯪ ꯅꯪ ꯅꯪ ꯅꯪ ꯀꯩ ꯈꯜꯂꯦꯗꯣ
ꯑꯩꯕꯨꯗꯤ ꯌꯥꯏ ꯀꯩꯅꯣ ꯑꯃꯒꯤꯗꯨꯅꯤꯅꯦ ꯑꯃꯗꯣ ꯑꯃꯨꯛ ꯁꯥꯎꯔꯗꯤ
ꯁꯥꯎꯔꯣꯏꯗ꯫
ꯑꯩꯉꯣꯟꯗ ꯑꯃꯨꯛ ꯁꯥꯎꯈ꯭ꯔꯗꯤ ꯑꯁ ꯑꯩ ꯆꯩ ꯆꯥ ꯇꯧꯅꯤ
ꯆꯥꯔꯣꯏꯗ ꯀꯩꯗꯧꯕꯩ ꯆꯥꯗꯣꯏꯅꯣ
ꯑꯁ ꯌꯥꯝ ꯁꯥꯊꯤꯕ ꯃꯥꯟꯂꯦꯗ ꯍꯦꯔꯣꯁꯤꯡꯁꯦ ꯑꯩꯗꯤ ꯕꯦꯠ ꯑꯣꯏꯕꯅꯤꯅ ꯈꯤꯇꯪꯕꯨꯗꯤ ꯀꯤꯕ ꯐꯥꯎꯋꯦ꯫
ꯀꯤꯒꯅꯣ ꯀꯩꯗꯧꯕꯩ ꯀꯤ ꯀꯤꯒꯅꯣ꯫
ꯑꯩꯗꯤ ꯁꯥꯏꯖ ꯏꯁꯇꯦꯟ ꯑꯣꯏꯕꯅꯤꯅ ꯍꯥ ꯁꯥꯏꯍꯦꯔꯣ
ꯀꯅꯥꯅꯣ ꯍꯥꯏꯕꯅꯣ ꯑꯩ ꯐꯨꯒꯦ
ꯑꯦ ꯑꯩ ꯂꯣꯏꯅ ꯈꯪꯉꯤꯗ ꯑꯩ ꯂꯣꯏꯅ ꯈꯪꯉꯤꯗ
ꯅꯪꯅ ꯈꯪꯕꯗꯣ ꯁꯣꯏꯔꯦ꯫
ꯑꯩ ꯅꯣꯏ ꯈꯪꯉꯤꯗ ꯑꯦꯁ ꯅꯣꯏꯒꯤ ꯄꯥꯎꯗꯨꯕꯨ ꯑꯩ ꯈꯪꯗꯕ ꯀꯩ ꯂꯩꯒꯦ ꯅꯣꯏ ꯈꯪꯉꯤ꯫ ꯅꯪ ꯅꯃꯥꯟꯅꯕꯤ ꯀꯩ ꯀꯩ ꯑꯁ ꯅꯪꯅ ꯄꯨꯟꯕꯁꯤꯡꯗꯣ ꯂꯣꯏꯅ ꯈꯪꯉꯤ ꯅꯪ ꯀꯃꯥꯏꯅ ꯆꯠꯂꯤꯅꯣ ꯀꯃꯥꯏꯅ ꯂꯩꯔꯤꯅꯣ꯫ ꯍꯧꯖꯤꯛ ꯇꯨꯝꯃꯤꯔ ꯐꯝꯃꯤꯔꯣ ꯂꯣꯏ ꯈꯪꯉꯤ ꯀꯩꯅꯣ꯫
ꯑꯗꯨꯒ ꯐꯥꯎꯔꯛꯇꯕꯩ ꯋꯥꯅꯦꯕ ꯅꯠꯇ꯭ꯔꯣ꯫
ꯑꯦ ꯅꯪ ꯍꯦꯔꯣ ꯂꯩ ꯂꯩꯅ ꯑꯩ ꯀꯃꯥꯏꯅ ꯐꯥꯎꯗꯣꯏꯅꯣꯕ
ꯑꯁ ꯀꯃꯥꯏꯅ ꯌꯥꯏꯌꯦ ꯌꯥꯏꯑꯌꯦ ꯐꯥꯎꯕ ꯌꯥꯏꯌꯦ꯫
ꯄꯥꯎ ꯐꯥꯎꯅꯒꯗꯕꯗꯣ ꯂꯥꯏꯟꯁꯦ ꯏꯌꯥ ꯌꯥꯗꯕ
ꯑꯁ ꯕꯦꯔꯥ ꯀꯥꯔꯦꯅꯦꯀꯣ ꯑꯗꯨꯗꯤ
ꯏꯌꯥ ꯌꯥꯗꯕ ꯍꯥꯏꯔꯤꯁꯦ ꯑꯩ ꯅꯉꯣꯟꯗ ꯍꯦꯛ ꯄꯥꯎ ꯐꯥꯎꯅꯈ꯭ꯔꯕ ꯑꯁ ꯁꯥꯏ ꯁꯥꯏ ꯍꯦꯔꯣꯗꯨ ꯅꯠꯇꯕ ꯑꯥ ꯅꯪꯒꯤ ꯔꯦꯂꯤꯇꯤ ꯍꯦꯔꯣꯗꯣ ꯑꯩꯉꯣꯟꯗ ꯂꯥꯛꯑꯒ ꯅꯣꯡꯃꯩ ꯅꯝꯒꯅꯦꯕ ꯑꯩ ꯈꯪꯉꯤꯕ
ꯑꯩꯗꯤ ꯈꯪꯗꯦꯀꯣ ꯑꯗꯨꯃꯥꯏꯅꯗꯤ ꯇꯧꯅꯗꯦꯀꯣ꯫
ꯑꯗꯨꯃꯥꯏꯅ ꯇꯧꯕꯅꯦ ꯑꯩꯁ ꯅꯪꯉꯣꯟꯗ ꯇꯥꯛꯇꯕꯒꯤꯅꯦ ꯑꯩ ꯂꯣꯏ ꯈꯪꯉꯦ꯫ ꯑꯗꯨꯃꯥꯏꯅ ꯇꯧꯔꯛꯀꯅꯤ ꯍꯥꯏꯕꯁꯦ ꯑꯩ ꯂꯣꯏ ꯈꯪꯈ꯭ꯔꯕꯅꯦꯕ꯫
ꯑꯥ
ꯑꯗꯨꯒꯤ ꯑꯩ ꯀꯤꯈ꯭ꯔꯦꯕ꯫
ꯑꯗꯣ ꯅꯪꯅ ꯊꯦꯡꯅꯕꯗ ꯑꯣꯏꯔꯝꯒꯅꯤꯀꯣ ꯑꯗꯣ ꯑꯩꯗꯤ ꯇꯧꯗꯦꯀꯣ ꯑꯗꯨꯃꯥꯏꯅꯀꯣ
ꯇꯧꯕꯅꯤꯅꯦ ꯇꯧꯕꯅꯤꯅꯦ ꯆꯤꯡꯗ ꯈꯛꯇ ꯇꯧꯗꯦ ꯈꯣꯠꯇꯦ ꯍꯥꯏꯔꯒꯗ
ꯑꯗꯨꯗꯣ ꯑꯁꯦ ꯑꯩꯗꯤ ꯑꯁꯦꯝꯕ ꯍꯥꯏ ꯑꯁꯦꯡꯕ ꯍꯥꯏꯕꯅꯦ
ꯍꯦꯟꯅ ꯇꯧꯔꯤꯁꯦ ꯑꯁ ꯅꯪ ꯍꯥꯠꯇꯣꯛꯑꯣꯔ ꯅꯪ ꯑꯗꯨꯃꯥꯏꯅ ꯇꯧꯕ ꯌꯥꯕ ꯃꯤꯔꯣ ꯍꯥ ꯀꯀꯥꯏꯅ ꯍꯥ
ꯅꯪ ꯑꯩꯕꯨ ꯎꯁꯤꯠꯇꯕꯗꯣ ꯍꯥ ꯑꯩ ꯂꯩ ꯂꯩꯅ ꯅꯪ ꯑꯩꯁ ꯁꯦ ꯀꯅꯥ ꯑꯣꯏꯅ ꯎꯒꯦ ꯀꯥꯏꯅ ꯍꯧꯔꯛꯑꯗꯤ ꯑꯩ ꯀꯃꯥꯏ ꯈꯨꯝꯗꯣꯏꯕ꯫ ꯑꯗꯨꯝ ꯂꯥꯜꯂꯦ ꯍꯥꯏꯕ ꯇꯥꯕ꯫
ꯅꯪꯒꯤꯗꯤ ꯑꯩꯅ ꯂꯦꯞꯄꯤꯒꯦꯅꯦ꯫
ꯅꯪꯅ ꯂꯦꯞꯈ꯭ꯔꯁꯨ ꯃꯥꯅ ꯑꯁ ꯑꯩꯉꯣꯟꯗ ꯑꯗꯨꯃꯥꯏꯅ ꯇꯧꯔꯗꯤ ꯀꯩꯅꯣ ꯍꯥ ꯑꯩ ꯂꯣꯏ ꯀꯩꯅꯣ ꯇꯧꯈ꯭ꯔꯕꯅꯤꯅꯦ ꯑꯩꯈꯣꯏꯅꯤꯗꯤ ꯑꯗꯨ ꯆꯠꯂꯨꯔꯦ ꯑꯗꯨꯝ ꯍꯥꯏꯔꯒꯗꯤ ꯑꯩ ꯀꯃꯥꯏ ꯇꯧꯅꯤ
ꯅꯪꯅ ꯅꯪꯅ ꯅꯪ ꯅꯪꯅ ꯍꯦꯟꯖꯤꯜꯂꯦ
ꯍ ꯖꯤꯤꯟꯕꯗꯅꯦ ꯍ ꯃꯅꯦ
ꯑꯁ ꯅꯪꯒꯤꯗꯨꯗꯤ ꯑꯥꯕ ꯅꯨꯡ ꯌꯧꯔ꯭ꯔꯦ ꯑꯩ ꯑꯩ ꯑꯥꯕ ꯅꯨꯡ ꯌꯧꯗ ꯇꯌꯦ
ꯁ ꯑꯁꯦꯡꯕ ꯍꯥꯏꯔꯗꯤ ꯂꯣꯏ ꯃꯤꯁꯤꯡꯁꯦ ꯂꯣꯏ ꯌꯥꯅꯗꯕꯅꯤꯀꯣ
ꯑꯣ ꯑꯗ ꯑꯩꯁꯦ ꯈꯪꯗꯦ ꯑꯗꯣ ꯅꯪꯒꯤꯗꯨꯗꯤ ꯑꯁ ꯃꯥ ꯅꯨꯡ ꯌꯧꯈ꯭ꯔꯦꯅꯦ ꯑꯩꯗꯤ ꯌꯧꯗ꯭ꯔꯤꯅꯦ
ꯑꯩꯗꯤ ꯁꯤ ꯉꯥꯛꯇꯅꯤ ꯍꯥꯏꯌꯣ ꯍꯥꯏꯔꯗꯤ ꯗꯥꯏꯔꯦꯛ ꯗꯥꯏꯔꯦꯛ ꯉꯥꯛꯇꯅꯦ ꯗꯥꯏꯔꯦꯛ ꯗꯥꯏꯔꯦꯛ ꯇ ꯊꯣꯝꯔꯛꯀꯅꯦꯕ
ꯋꯥꯁꯦ ꯃꯅꯨꯡꯗ ꯂꯣꯠꯄꯗꯣ ꯑꯩꯗꯤ ꯍꯩꯇꯦꯕ ꯗꯔꯦꯛ ꯗꯔꯦꯛ ꯈꯗ ꯐꯨꯊꯣꯛꯄꯅꯤꯅꯀꯣ ꯑꯩꯈꯣꯏꯒꯤꯗꯤ ꯅꯨꯄꯤ ꯂꯩꯇ꯭ꯔꯦ ꯎꯄꯥꯏ ꯂꯩꯇꯦ ꯑꯗꯨꯝ ꯁꯤꯡꯒꯜꯗ ꯂꯩꯕ ꯇꯥꯕꯅꯤ ꯁꯤꯡꯒꯥꯜ ꯏꯁ ꯗ ꯕꯦꯁ ꯂꯥꯎꯒꯗꯕꯁꯤꯡꯅꯤ ꯉꯍꯥ ꯂꯩꯔꯗꯤ ꯖꯨꯗ ꯂꯩꯈ꯭ꯔꯅꯤ
ꯀꯩꯒꯤꯅꯣ ꯖꯨꯗꯗꯤ
ꯁꯤ ꯕꯤ ꯀꯦꯒꯤ ꯖꯨꯗ ꯂꯩꯈ꯭ꯔꯅꯦꯕ ꯑꯔꯤꯕ ꯑꯔꯤꯕ ꯄꯥꯈꯪ ꯑꯣꯏꯅ ꯖꯨꯗ ꯅꯠꯇ꯭ꯔꯒ ꯃ꯭ꯌꯨꯖꯤꯌꯝꯗ ꯂꯩꯈ꯭ꯔꯅꯤ ꯃꯤꯁꯤꯡꯅ ꯌꯦꯡꯅꯅꯕ ꯂꯒ
ꯅꯨꯄꯤ ꯐꯪꯗꯕ ꯅꯨꯄꯥꯅꯤ ꯀꯥꯏꯅ ꯂꯧꯪꯅꯅꯕ ꯀꯣ ꯖꯨꯗ ꯅꯠꯇ꯭ꯔꯒ ꯃ꯭ꯌꯨꯖꯤꯌꯝꯗ ꯂꯩꯈꯤꯕꯅꯤ
ꯈꯪꯗ꯭ꯔꯦꯗ ꯑꯩꯁꯨ ꯅꯪ ꯑꯗꯨꯃꯥꯏꯅ ꯌꯧꯔꯗꯤ
ꯈꯪꯗ꯭ꯔꯦ ꯅꯨꯄꯤꯁꯤꯡꯁꯦ ꯆꯤꯟꯗ ꯈꯛꯇ ꯑꯩ ꯅꯪꯕꯨ ꯅꯨꯡꯁꯤ ꯅꯪꯕꯨ ꯅꯨꯡꯁꯤ ꯊ ꯀꯥꯏꯅ
ꯑꯥ
ꯃꯄꯥꯟ ꯃꯄꯥꯟꯗꯗꯤ ꯑ ꯃꯄꯥꯟꯗꯗꯤ ꯑꯩ ꯅꯪꯕꯨ ꯅꯨꯡꯁꯤ ꯅꯪꯕꯨ ꯅꯨꯡꯁꯤꯁ ꯑꯩ ꯅꯪꯕꯨ ꯊꯥꯗꯣꯛꯄ ꯉꯝꯃꯣꯏ ꯀꯥꯏ ꯍꯥ ꯑꯩ ꯅꯪ ꯁꯤꯔꯁꯨ ꯑꯩꯁꯨ ꯁꯤꯒꯅꯤ ꯀꯥꯏ ꯍꯥꯏꯅ
ꯑꯗꯨꯒꯨꯝꯕ ꯑꯗꯨꯒꯨꯝꯕ ꯍꯥꯏꯕ ꯃꯇꯝ ꯅꯠꯇ꯭ꯔꯦꯗꯤꯇ
ꯑꯗꯨ ꯍꯥꯏꯔꯤꯕꯁꯤꯡꯗꯣ ꯑ ꯊ ꯑꯃ ꯐ ꯐꯔꯦꯕ ꯑꯃꯗ ꯃꯨ ꯋꯥꯔꯤ ꯁꯅꯔ ꯀꯔꯅꯤ ꯑꯗꯣ ꯅꯨꯄꯥꯗꯣ ꯑꯁ ꯂꯥꯏꯔꯕ ꯃꯆꯥꯅꯤ ꯑꯗꯨ ꯇꯧꯏꯤ ꯑꯗꯥ ꯇꯧꯏꯤ ꯍꯥꯏꯈ꯭ꯔꯅꯦꯕ ꯑꯗꯨꯒ ꯑꯇꯣꯞꯄ ꯅꯨꯄꯥꯗ ꯐꯠꯇ ꯂꯥꯎꯅ ꯁꯦꯡꯅ ꯀꯔꯅꯤ
ꯑꯦ ꯅꯪꯅꯦꯡ ꯅꯪꯅ ꯊꯦꯡꯅꯕꯗꯣ ꯑꯩꯉꯣꯟꯗ ꯍꯥꯏꯔꯦꯀꯣ
ꯂꯥꯏꯔꯕ ꯅꯨꯄꯥꯗꯣ ꯑꯗꯨꯝ ꯃꯤꯗ ꯄꯤꯔꯥꯡ ꯑꯗꯨꯣꯝ ꯆꯦꯜꯂꯒ ꯂꯩꯍꯧꯔꯅꯤ ꯑꯣꯍ ꯑꯩꯁꯦ ꯂꯥꯏꯔꯕ ꯃꯆꯥꯅꯤ ꯑꯩꯗꯤ ꯁꯛꯊꯤꯕꯅꯦ